ꯃꯄꯨ ꯀꯩꯗꯧꯔꯤꯒꯦ
ꯃꯔꯨꯞ ꯑꯩꯁꯦ ꯉꯍꯥꯛ ꯇꯨꯝꯃꯝꯕꯅꯤ ꯃꯔꯨꯞꯇꯤ ꯀꯩꯗꯧꯕꯤꯔꯤꯒꯦ
ꯁꯖ ꯋꯥꯔꯦ ꯍꯥꯏꯅ ꯉꯥꯏꯍꯥꯛ ꯄꯣꯊꯥꯔꯝꯕꯅꯦ
ꯃꯔꯨꯞꯄꯨ ꯍꯟꯗꯛꯀꯤ ꯄꯥꯎ ꯏ ꯐꯥꯎꯔꯛꯈꯤꯗꯕ ꯌꯥꯝꯅ ꯀꯨꯏꯔꯦꯗ
ꯑꯁ ꯃꯥꯅꯤ ꯃꯥꯅꯤ ꯑꯗꯨꯅ ꯉꯁꯤ ꯅꯤꯡꯁꯤꯡꯉꯛꯇꯅ ꯃꯔꯛꯇ ꯄꯥꯎ ꯐꯥꯎꯔꯛꯏꯁꯤꯅꯦ
ꯃꯥꯅꯤ ꯃꯥꯅꯤ ꯃꯔꯨꯞ ꯃꯔꯨꯞꯀꯤ ꯑꯉꯥꯡꯒꯇꯦ ꯑꯅꯥ ꯑꯌꯦꯛ ꯌꯥꯎꯗꯦꯀꯣ
ꯌꯥꯎ ꯌꯥꯎꯗꯦ ꯑꯃꯔꯣ
ꯑꯣ ꯌꯥꯝꯅ ꯐꯩ ꯌꯥꯝꯅ ꯐꯩ ꯑ ꯉꯁꯥꯏ ꯍꯧꯖꯤꯛ ꯌꯥꯝꯅ ꯁꯥꯒꯠꯂꯛꯄ ꯃꯇꯝꯁꯤꯗ ꯅꯥꯗꯅꯕ ꯍꯣꯠꯅꯄ ꯏꯇꯥꯥꯎ
ꯑꯁ ꯃꯥꯅꯤ ꯃꯥꯅꯤ ꯑꯗꯨꯅꯦ ꯍꯟꯗꯛꯁꯨ ꯍꯞꯇꯥꯃꯨꯛ ꯐꯥꯔꯦ ꯑꯩ ꯂꯣꯛ ꯇꯧꯗꯅ ꯑꯁ ꯀꯌꯥ ꯋꯥꯋꯥꯅꯤ ꯂꯩꯔꯦ
ꯃꯥꯅꯤ ꯃꯥꯅꯤ ꯑꯁ ꯅꯥꯔꯕꯗꯤ ꯇꯣꯉꯥꯟꯅ ꯂꯩꯌꯨꯀꯣ ꯑꯍꯟ ꯑꯩꯈꯣꯏ ꯅꯥꯕꯗꯤ ꯐꯩ ꯑꯉꯥꯡꯒ ꯅꯥꯔꯕꯗꯤ ꯌꯥꯝꯅ ꯕꯦꯔꯥ ꯊꯥꯡꯕ ꯄꯣꯠꯅꯤꯀꯣ ꯃꯗꯨ
ꯃꯥꯅꯤ ꯃꯥꯅꯤ ꯃꯔꯨꯞꯄꯨ ꯀꯥꯂꯦꯟ ꯍꯟꯗꯛꯀꯤ ꯀꯥꯂꯦꯟ ꯊꯥꯒꯤ ꯄꯩꯁꯥꯁꯤꯕꯨ ꯀꯔꯝ ꯀꯔꯝ ꯈꯥꯡꯉꯤꯒꯦ
ꯑꯁ ꯃꯔꯨꯞ ꯃꯁꯤ ꯍꯥꯏꯗꯅ ꯀꯥꯟꯅꯗꯦꯗ ꯑꯩꯈꯣꯏꯒꯤꯗꯤ ꯌꯨꯝꯗꯨꯁꯨ ꯆꯦꯛꯀꯤ ꯅꯠꯇꯦꯗꯣ ꯑꯗꯨꯅ ꯅꯨꯡꯊꯤꯟꯗꯤ ꯌꯨꯝ ꯃꯅꯨꯡꯗꯒ ꯂꯩꯕ ꯉꯝꯕꯖꯥꯠ ꯅꯠꯇꯦꯗ ꯄꯩꯁꯥ ꯅꯨꯡꯁꯥ ꯄꯥꯏꯕ ꯃꯤꯅ ꯑꯦ ꯁꯤꯒ ꯊꯥꯗꯅ ꯌꯨꯝ ꯃꯅꯨꯡꯗ ꯌꯥꯝ ꯅꯨꯡꯉꯥꯏꯅ ꯍꯦꯛ ꯂꯩꯅꯕ ꯑꯩꯈꯣꯏꯅ ꯎꯈꯥ ꯋꯥꯈꯥ ꯊꯤꯕ ꯍꯥꯏꯕꯗꯨꯅꯤ ꯍꯧꯖꯤꯛ ꯃꯇꯝꯁꯦ ꯃꯔꯨꯞ ꯁꯥꯒꯠꯂꯛꯄꯅꯤꯅ
ꯁꯨꯃꯅꯅꯦ ꯃꯔꯨꯞ ꯑꯩꯈꯣꯏꯒꯤꯅ ꯅꯨꯡꯊꯤꯤꯟꯗꯤ ꯀꯩꯁꯨ ꯌꯥꯝ ꯀꯟꯅ ꯁꯥꯕ ꯍꯧꯗꯦ ꯑꯁ ꯑꯗꯨ ꯅꯨꯡꯗꯥꯡꯗꯤ ꯇꯨꯝꯕꯗꯤ ꯁꯨꯌꯥ ꯌꯥꯗ꯭ꯔꯦ ꯁꯃꯟꯗꯅ
ꯑꯣ ꯑꯣ ꯆꯦꯛꯀꯤꯗꯤ ꯏꯇꯥꯎ ꯅꯨꯡꯗꯥꯡꯗꯤ ꯌꯥꯝꯅ ꯁꯥꯕꯅꯤ ꯊ ꯅꯨꯡꯊꯤꯅ ꯑꯃꯨꯛ ꯃꯈꯣꯏꯅ ꯑꯃꯨꯛ ꯈꯔ ꯏꯪꯕ
ꯆꯥꯛꯅꯔꯒ ꯇꯨꯝꯕ ꯌꯥꯎꯕꯗ꯭ꯔꯥ ꯅꯠꯇ꯭ꯔꯗ ꯄꯨꯡ ꯄꯔꯨ ꯑꯃ ꯇꯥꯗ꯭ꯔꯤꯕꯈꯩ
ꯑꯣ ꯃꯔꯨꯞꯄꯨ ꯂꯧ ꯁꯤꯡꯗꯦ ꯑꯗ ꯀꯃꯥꯏ ꯀꯃꯥꯏꯅ ꯇꯧꯔꯤꯒꯦ ꯂꯧꯒꯥꯗꯤ ꯇꯤꯟꯒꯥꯗꯤ ꯇꯥꯗꯦꯀꯣ
ꯃꯔꯨꯞ ꯑꯩꯗꯤ ꯍꯟꯗꯛꯇꯤ ꯀꯩꯅꯣ ꯇꯔꯦꯟ ꯑꯃꯈꯛꯇ ꯎꯕꯤꯗꯨ ꯇꯧꯔꯅꯤ ꯑꯅꯤ ꯎꯕꯤꯗꯤ ꯇꯧꯗ꯭ꯔꯦ
ꯑꯣ ꯃꯗꯨ ꯃꯗꯨꯁꯨ ꯑꯗꯨꯝ ꯌꯥꯕꯖꯥꯅꯤ
ꯎꯝ ꯆꯥꯕ ꯀꯣꯟꯅꯅꯕ ꯑꯗꯨꯒ ꯍꯟꯗꯛꯀꯤ ꯊꯥ ꯑꯃ ꯑꯅꯤꯁꯤꯗ ꯂꯧ ꯄꯥꯟꯁꯤꯜꯂꯅꯤ
ꯑꯣ ꯌꯥꯏ ꯌꯥꯏ ꯐꯩꯌꯦ ꯐꯩꯌꯦ ꯃꯗꯨꯁꯨ
ꯍꯧꯞꯇꯤ ꯀꯃꯥꯏ ꯀꯃꯥꯏ ꯇꯧꯔꯤꯒꯦ ꯂꯧ ꯏꯁꯤꯡꯕꯣ ꯁꯤꯠ
ꯑ ꯑꯩꯒꯤꯗꯤ ꯃꯔꯨꯞ ꯃꯗꯨ ꯑꯩꯈꯣꯏꯒꯤꯗꯤ ꯃꯤꯔꯣꯟꯒ ꯂꯩꯖꯗꯕꯅꯦ ꯍꯣꯠꯅꯕꯗꯣ ꯌꯥꯝꯅ ꯋꯥꯏ ꯍꯥꯏꯗꯅ ꯃꯤꯉꯣꯟꯗ ꯂꯣꯏꯅ ꯎꯍꯟꯈ꯭ꯔꯦ ꯑꯗꯨꯒ ꯂꯧꯁꯥꯟ ꯈꯖꯤꯛ ꯈꯖꯤꯛ ꯂꯧꯔꯒ ꯃꯗꯨꯅ ꯁꯨꯝ ꯀꯣꯟꯅꯅꯕ ꯌꯥꯔꯤ ꯍꯥꯏꯕꯗꯨꯅꯤ ꯃꯔꯨꯞ ꯇꯦꯛ ꯇꯦꯛ
ꯃꯥꯅꯦ ꯃꯥꯅꯦ ꯀꯣꯟꯅ ꯆꯍꯤ ꯑꯃꯒꯤ ꯋꯥꯠꯇꯅꯕ ꯀꯣꯟꯅ ꯂꯥꯛꯑꯕꯗꯤ ꯌꯥꯔꯦꯗ ꯎꯗ꯭ꯔꯁꯨ
ꯃꯥꯅꯤ ꯃꯥꯅꯤ ꯃꯔꯨꯞ ꯑꯉꯥꯡꯁꯤꯡꯁꯤꯗ ꯀꯔꯤꯒꯤꯅꯣ ꯀꯔꯤꯅꯣ ꯑꯃꯃꯝ ꯑꯣꯏꯔꯛꯑꯕꯗꯤ ꯑꯩꯈꯣꯏꯁꯦ ꯈꯔ ꯄꯣꯊꯥꯕ ꯌꯥꯔꯕꯖꯥꯠꯅꯤ
ꯎꯝ ꯆꯨꯝꯃꯤꯅꯤ ꯑꯗꯨ ꯃꯔꯨꯞꯀꯤ ꯏꯌꯥꯝꯕ ꯑꯃ ꯊꯕꯛ ꯇꯧꯋꯦ ꯍꯥꯏꯗꯨꯗꯤ ꯌꯨꯝꯗ ꯀꯨꯝꯃꯛꯇꯕ꯭ꯔꯥ ꯊꯣꯛꯂꯛꯇꯕ꯭ꯔꯥ ꯀꯃꯥꯏꯅ ꯇꯧꯒꯦ
ꯃꯥꯁꯨ ꯈꯔ ꯈꯔ ꯂꯥꯛꯏ ꯃꯔꯨꯞ ꯌꯥꯝ ꯇꯣꯏꯅꯗꯤ ꯂꯥꯛꯇ꯭ꯔꯦ ꯍꯧꯖꯤꯛꯀꯥꯟ ꯃꯥꯁꯨ ꯑꯥꯗ ꯀꯩꯅꯣ ꯊꯕꯛ ꯇꯧꯗꯕ ꯌꯥꯗꯕꯗꯣ ꯈꯔ ꯂꯩꯕꯅꯤꯅ ꯑꯉꯥꯡꯁꯨ ꯑꯥꯗ ꯂꯥꯏꯔꯤꯛ ꯇꯝꯕꯅꯤꯅ ꯍꯦꯛ ꯊꯣꯛꯂꯛꯄꯗꯨꯁꯨ ꯌꯥꯗꯕꯅꯤꯅ ꯃꯔꯨꯞ
ꯃꯥꯅꯤꯅꯦ ꯏꯃꯨꯡ ꯑꯃ ꯄꯨꯔꯛꯑꯕꯅꯤꯅ
ꯃꯥꯅꯦ ꯃꯥꯅꯦ
ꯌꯥꯗ꯭ꯃꯤꯅꯦ ꯌꯨꯝꯗꯨꯗ
ꯃꯔꯨꯞꯀꯤ ꯏꯆꯥꯅꯨꯄꯥ ꯑꯍꯟꯗꯗꯤ ꯍꯧꯖꯤꯛ ꯀꯔꯤ ꯀꯔꯤ ꯇꯧꯔꯤꯒꯦ
ꯃꯔꯨꯞ ꯑꯗꯨꯝ ꯂꯩꯔꯤ ꯍꯥꯏꯗꯨꯅ
ꯃꯥꯕꯨ ꯍꯌꯦꯡ ꯍꯪꯆꯤꯆꯠ ꯑꯦꯛꯖꯥꯝ ꯑꯃ ꯂꯩ ꯍꯥꯏꯒꯨꯝ ꯍꯥꯏꯅꯈꯤꯗꯥꯏꯅꯦ ꯃꯔꯨꯞ ꯑꯩꯕꯨ ꯍꯥꯏꯐꯦꯠ ꯇꯥꯏꯗ
ꯑꯧ ꯂꯩꯌꯦ ꯃꯥꯗꯨ ꯀꯟꯅ ꯄꯥ ꯍꯣꯠꯅꯔꯤ
ꯑꯣ ꯈꯪꯕꯤꯌꯨ ꯃꯔꯨꯞ ꯃꯥꯗꯤ ꯇꯨꯝꯕꯗꯤ ꯌꯥꯝꯅ ꯄꯥꯝꯖꯕꯅꯤ ꯑꯩꯁꯨ ꯈꯪꯉꯦ ꯑꯉꯥꯡꯗꯣ
ꯍꯣꯏ ꯍꯣꯏ ꯇꯨꯝꯕ ꯄꯥꯝꯃꯤ ꯈꯔ ꯇꯨꯝꯃꯟ ꯈꯔ ꯄꯥꯍꯟ ꯇꯧ ꯇꯕꯅꯦ
ꯃꯥꯅꯤ ꯃꯥꯅꯤ ꯃꯔꯨꯞ ꯑꯩꯒꯤ ꯏꯆꯥ ꯅꯨꯨꯄꯥꯗꯨꯁꯨ ꯑꯩꯅ ꯗꯣꯛꯇꯔ ꯇꯝꯍꯟꯒꯦꯅ ꯍꯧꯖꯤꯛ ꯑꯦꯛꯖꯥꯝ ꯀꯟꯅ ꯊꯥꯍꯜꯂꯤ ꯃꯔꯨꯞ
ꯑꯣ ꯍꯟꯗꯛꯀꯤ ꯑꯦꯛꯖꯥꯝ ꯋꯥꯠꯂꯝꯃꯔꯣꯏꯅꯦ ꯑꯗꯨꯗꯤ ꯃꯥꯒꯤꯖ
ꯃꯥꯅꯤ ꯃꯥ ꯃꯔꯨꯞ ꯑꯗ ꯑꯃ ꯊꯥꯔꯣꯏꯅ ꯇꯧꯔꯨꯔꯦ ꯈꯔ ꯃꯥꯒꯋꯥꯡ ꯅꯦꯅ ꯑꯁꯥꯒ ꯁꯥꯒꯠꯂꯨꯔꯒ ꯑꯦꯛꯖꯥꯝꯗꯣ ꯀꯔꯤꯅꯣ ꯀꯔꯤꯅꯣ ꯇꯧꯔꯕ ꯈꯪꯗꯦ ꯑꯃꯨꯛꯀ ꯍꯜꯂꯅꯤ ꯍꯟꯗꯛꯀꯤ ꯂꯥꯛꯏꯕ ꯇꯥꯡ ꯀꯨꯟꯃꯥꯊꯣꯏꯁꯤꯗ ꯑꯃꯨꯛ ꯇꯥꯔꯦꯅ ꯍꯥꯏꯕ ꯑꯗꯨꯅ ꯍꯧꯖꯤꯛꯁꯦ ꯀꯟꯅ ꯄꯥꯍꯜꯂꯤ
ꯑꯣ ꯍꯣꯏꯗ ꯍꯟꯗꯛꯁꯤꯅꯅ ꯃꯥꯒꯤ ꯂꯥꯏꯕꯛ ꯂꯦꯞꯆꯔꯅꯤ ꯍꯟꯗꯛ ꯍꯦꯟꯅ ꯅꯍꯥꯟꯗꯒꯤ ꯍꯟꯗꯛ ꯉꯥꯏꯍꯥꯛ ꯋꯥꯡꯕ ꯑꯣꯏꯖꯔꯅꯤꯗ
ꯃꯥꯅꯤ ꯃꯥꯅꯤ ꯃꯔꯨꯞ ꯑꯩꯈꯣꯏꯅꯗꯤ ꯒꯥꯔꯤ ꯍꯦꯛ ꯄꯥꯠꯇ ꯍꯦꯛ ꯄꯥꯍꯜꯂꯒ ꯍꯦꯛ ꯊꯝꯃꯤ ꯍꯌꯦꯡ ꯈꯪꯗꯦ ꯃꯔꯥꯏꯕꯛ ꯌꯦꯡꯖꯕ ꯍꯥꯏꯕꯗꯨꯅꯤ ꯃꯥꯅ ꯍꯣꯠꯅꯖꯔꯤꯁꯤꯒ ꯃꯔꯥꯏꯕꯛꯀ ꯆꯥꯟꯅꯔꯗꯤ ꯍꯦꯛꯇ ꯐꯥꯎꯗꯣꯔꯤꯕꯅꯤꯣ ꯇꯝꯕ ꯉꯝꯕ ꯅꯠꯇꯦꯗ
ꯎꯝ ꯑꯗꯨ ꯃꯔꯨꯞꯀꯤ ꯏꯃꯥ ꯄꯥꯕꯨꯡꯕꯨ ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ
ꯑꯍꯟꯁꯤꯡꯁꯨ ꯌꯥꯝꯅ ꯁꯣꯟꯖꯜꯂꯦ ꯃꯔꯨꯞ ꯑꯩꯈꯣꯏꯅꯁꯨ ꯑꯩꯈꯣꯏ ꯐꯥꯎꯕ ꯑꯍꯟ ꯑꯣꯏꯁꯤꯜꯂꯕ ꯑꯁꯤꯅꯤ ꯃꯈꯣꯏꯗꯤ ꯍꯧꯖꯤꯛ ꯎꯝ ꯃꯣꯏ ꯑꯃꯅ ꯁꯟꯖꯌꯥ ꯂꯩꯗꯃꯣ
ꯆꯥꯕ ꯊꯛꯄꯗꯤ ꯀꯥꯂꯦꯟ ꯊꯥꯅꯤꯅ ꯐꯖꯅ ꯆꯥꯍꯜꯂꯣ ꯑꯍꯟꯁꯤꯡꯗꯣ ꯃꯔꯨꯞ
ꯎꯝ ꯁꯥꯒꯠꯂꯛꯀ ꯁꯥꯒꯠꯂꯛꯄꯅꯦ ꯑꯁ ꯉꯥꯒ ꯌꯥꯎꯍꯧꯗ꯭ꯔꯕꯗꯤꯀꯣ ꯃꯔꯩ ꯃꯔꯥ ꯇꯧꯔꯤꯕ ꯖꯥꯠꯅꯤꯗ ꯑꯍꯟ ꯑꯣꯏꯔꯛꯄꯁꯦ ꯑꯉꯥꯡ ꯊꯣꯔꯛꯏꯅꯤꯗ
ꯃꯥꯅꯤ ꯃꯥꯅꯤ ꯑꯍꯟ ꯑꯣꯏꯔꯛꯄ ꯍꯥꯏꯁꯤꯗꯤ ꯅꯤꯡꯉꯥꯏ ꯑꯗꯨꯝ ꯇꯧꯔꯛꯀꯗꯕꯅꯤ
ꯑꯗꯣ ꯃꯔꯨꯞꯀꯤꯕꯨ ꯑꯉꯥꯡ ꯑꯅꯤꯈꯛꯇ ꯅꯠꯇ꯭ꯔꯣ
ꯃꯥꯅꯦ ꯃꯥꯅꯦ
ꯑꯇꯣꯝꯕꯗꯨꯗꯤ ꯍꯧꯖꯤꯛꯀꯥꯁ ꯀꯌꯥ ꯀꯥꯔꯦ ꯃꯔꯨ
ꯃꯔꯞ ꯀ꯭ꯂꯥꯁ ꯀꯥꯗ꯭ꯔꯤꯗ
ꯑꯣ ꯂꯥꯏꯔꯤꯛ ꯇꯝꯗ꯭ꯕ꯭ꯔꯣ ꯃꯔꯨꯞ
ꯇꯝꯗꯔꯤꯌꯦ
ꯍꯦꯍꯦ ꯑꯩꯗꯤ ꯍꯦꯛꯀ ꯀꯨꯏꯔꯕꯣꯏ ꯅꯤꯡꯉꯨꯔꯦ ꯍꯦꯛ ꯈꯪꯍꯧꯗꯦꯅꯤ ꯃꯇꯝꯗꯤ
ꯑꯗꯨ ꯃꯔꯨꯞꯁꯨ ꯑꯩꯈꯣꯏꯔꯣꯝꯗ ꯂꯥꯛꯇꯕ ꯀꯨꯏꯔꯝꯃꯅꯤ ꯅꯣꯡ ꯐꯨꯗꯣꯛꯁꯨ ꯀꯣꯏꯊꯣꯔꯛꯑꯣ ꯃꯔꯨꯞ
ꯂꯥꯛꯀꯦ ꯂꯥꯛꯀꯦ ꯃꯔꯨꯞ ꯑꯁ ꯊꯕꯛꯁꯤꯒ ꯇꯧꯔꯤꯁꯤꯒ ꯍꯦꯛꯇ ꯁꯪꯗꯕ ꯃꯔꯨꯞ ꯑꯗꯨ ꯃꯔꯨꯞꯅ ꯉꯁꯤ ꯐꯣꯟ ꯇꯧꯔꯛꯏꯁꯤꯗꯤ ꯌꯥꯝꯅ ꯐꯔꯦ ꯃꯔꯨꯞ
ꯑꯥꯎ ꯑꯩꯁꯨ ꯃꯔꯨꯞꯁꯨ ꯄꯥꯎ ꯐꯥꯎꯅꯗꯕ ꯀꯨꯏꯔꯦ ꯍꯥꯏꯅ ꯈꯪꯅꯤꯡ ꯅꯤꯡꯁꯤꯡꯉꯛꯇꯅ ꯇꯧꯔꯛꯏꯅꯤꯅꯦ ꯉꯁꯤꯁꯦ
ꯃꯔꯨꯞꯄꯨ ꯁꯣꯝꯗꯒ ꯂꯥꯛꯀꯗꯕꯒ ꯂꯩꯇꯕ꯭ꯔꯣ
ꯑꯩꯁꯤ ꯇꯝꯕꯗꯤ ꯉꯝꯗꯦ ꯑꯗꯨ ꯍꯌꯦꯡ ꯍꯪꯆꯤꯠꯀꯨꯝꯕꯗꯤ ꯂꯥꯛꯀꯗ ꯃꯥꯜꯂꯦ ꯑꯗꯣꯝꯗ ꯀꯨꯝꯃꯛꯀꯗꯕ ꯃꯥꯜꯂꯦ ꯃꯔꯨꯞ
ꯑꯣ ꯂꯥꯛꯀꯗꯕ ꯑꯣꯏꯔꯗꯤ ꯃꯔꯨꯞ ꯈꯔ ꯉꯟꯅ ꯍꯦꯛ ꯄꯥꯎ ꯄꯥꯎꯕꯤꯔꯛꯑꯣ ꯀꯔꯤ ꯀꯔꯤꯅꯣ ꯈꯔ ꯍꯦꯛ ꯆꯥꯃꯤꯟꯅꯁꯤ ꯃꯔꯨꯞ
ꯌꯥꯏꯌꯦꯦ ꯌꯥꯏꯌꯦꯦ ꯃꯔꯨꯞ ꯎꯅꯗꯕꯁꯨ ꯀꯨꯏꯔꯦ ꯆꯪ ꯍꯩꯖꯤꯜꯂꯛꯀꯦ ꯂꯥꯛꯑꯒꯗꯤ
ꯃꯥꯅꯤ ꯃꯥꯅꯤ ꯃꯔꯨꯔꯨꯞ ꯑꯁ ꯅꯨꯄꯤ ꯍꯦꯛ ꯊꯤꯈꯤꯕꯗꯒꯤ ꯅꯍꯥꯟꯋꯥꯏ ꯄꯨꯜꯂꯝꯝꯕꯗꯣ ꯍꯦꯛ ꯐꯪꯗꯦꯗ ꯃꯔꯨꯞ ꯉꯥꯏꯕꯗ ꯊꯥꯏꯅ ꯀ ꯄꯨꯟꯁꯤꯗ
ꯎꯝ ꯉꯥꯡꯅꯤ ꯉꯅꯤ ꯍꯧꯖꯤꯛꯀꯥꯟꯗꯤ ꯄꯩꯁꯥ ꯇꯥꯟꯥꯟꯕ ꯌꯥꯗ꯭ꯔꯅꯤꯅ
ꯃꯅꯤ ꯁꯦꯟ ꯇꯥꯅꯕ ꯑꯉꯥꯡ ꯅꯨꯕꯤ ꯊꯥꯛꯄ ꯉꯝꯅꯕ ꯍꯣꯠꯅꯔꯤꯉꯩꯗ ꯄꯨꯟꯕꯁꯨ ꯐꯪꯗ꯭ꯔꯦ
ꯑꯥꯎ
ꯃꯔꯨꯞ ꯑꯇꯩꯗꯤ ꯄꯥꯎ ꯐꯥꯎꯅꯗꯕ꯭ꯔꯣ ꯃꯔꯨꯞꯄꯨ
ꯑꯇꯩꯗꯤꯒ ꯄꯥꯎ ꯐꯥꯎꯅꯗ꯭ꯔꯦ ꯂꯥꯛꯄ
ꯑꯣ ꯑꯩꯁꯨ ꯑꯅꯛꯄ ꯑꯩꯈꯣꯏ ꯁ꯭ꯋꯥꯏꯒꯤ ꯃꯔꯨꯞ ꯈꯔꯗꯤ ꯑꯗꯨꯝ ꯈꯔ ꯈꯔ ꯄꯨꯜꯂꯤ ꯑꯇꯩꯁꯤꯗꯤ ꯃꯥꯒꯤ ꯃꯥꯒꯤ ꯍꯣꯠꯅꯈꯤꯦꯅꯈꯤꯕꯗ ꯑꯗꯨꯝ ꯂꯥꯞꯊꯣꯛꯅꯈꯤꯅꯦ ꯇꯧꯔꯤꯁꯦ
ꯃꯥꯅꯦꯅꯦ ꯃꯔꯨꯞ ꯑꯗꯨ ꯊꯥꯏꯅ ꯃꯔꯨꯞꯀ ꯍꯦꯛ ꯄꯨꯨꯝꯃꯤꯟꯅꯔꯝꯕ ꯀꯦꯕ ꯆꯠꯄ ꯃꯔꯨꯞꯇꯨꯕꯨ ꯂꯩꯔꯤꯕ ꯀꯃꯥꯏ ꯀꯃꯥꯏ ꯇꯧꯔꯤꯒꯦ
ꯑꯦꯁ ꯃꯥꯁꯨ ꯃꯔꯛ ꯃꯔꯛꯇ ꯊꯦꯡꯅꯔꯤ ꯃꯔꯨꯞ ꯑꯗꯨ ꯃꯔꯨꯞ ꯃꯥꯅ ꯈ꯭ꯋꯥꯏꯗꯒꯤ ꯀꯤꯕ ꯍꯥꯏꯔꯒꯗꯤꯒ ꯊꯦꯡꯅꯕꯗꯅ ꯄꯩꯁꯥ ꯄꯨꯔꯛ ꯄꯨꯒꯦ ꯍꯥꯏꯔꯛꯀꯗ꯭ꯔꯥꯖꯤ ꯑꯣꯏꯔꯦ ꯃꯥꯅ ꯀꯤꯔꯤꯁꯦ
ꯃꯥꯕꯨ ꯗꯨꯀꯥꯟ ꯑꯃ ꯍꯥꯡꯉꯦ ꯍꯥꯡꯗꯣꯔꯦ ꯍꯥꯏꯅ ꯇꯥꯒ ꯑꯗꯨꯕꯨ ꯀꯃꯥꯏ ꯀꯃꯥꯏꯅ ꯇꯧꯧꯕ꯭ꯔꯖꯥꯠꯅꯣ
ꯎꯝ ꯍꯥꯡꯅꯕ ꯇꯧꯈ꯭ꯔꯕꯅꯤ ꯃꯔꯨꯞ ꯍꯟꯗꯛ ꯑꯩꯅꯁꯨ ꯃꯇꯦꯡ ꯄꯥꯡꯕꯁꯨ ꯉꯝꯗꯦ ꯑꯗꯨꯅ ꯑꯩꯁꯨ ꯌꯥꯝ ꯀꯟꯅꯁꯨ ꯍꯥꯡꯖꯤꯟꯗ꯭ꯔꯦ ꯇꯧꯔꯤꯁꯦ ꯃꯥꯁꯨꯣ ꯊꯝꯅꯕꯅ ꯀꯟꯅ ꯀꯟꯅ ꯍꯣꯠꯅꯔꯤꯕꯅꯤ ꯍꯧꯖꯤꯛ ꯗꯨꯀꯥꯟ ꯂꯝ ꯂꯃ ꯑꯃ ꯂꯩ ꯈ꯭ꯔꯒꯨꯝꯂꯤ ꯇꯧꯕꯅꯤ ꯃꯔꯨꯞ ꯃꯗꯨ ꯈꯪꯗꯦ ꯑꯊꯨꯕ ꯃꯇꯝꯗ ꯍꯥꯡꯉꯛꯀꯗꯕꯗꯤ ꯃꯥꯜꯂꯤ
ꯑꯩꯗ ꯃꯥꯁꯨ ꯀꯦꯕꯗ ꯄꯩꯁꯥꯗꯣ ꯐꯅꯌꯥꯝꯗꯤ ꯇꯥꯟꯖꯔꯝꯃꯅꯤ ꯇꯦꯛ ꯇꯦꯛ ꯑꯗꯨꯅ ꯂꯝ ꯂꯩꯔꯒ ꯍꯧꯗꯣꯛꯆꯔꯅꯤꯗ
ꯃꯥꯅꯤ ꯃꯥꯅꯤ ꯃꯔꯨꯞ ꯃꯗꯨꯅ ꯍꯦꯛ ꯍꯧꯗꯣꯛꯅꯕ ꯑꯗꯨ ꯑꯣꯏꯖꯔꯅꯤ ꯃꯁꯥꯅ ꯇꯥꯟꯖꯕ ꯍꯨꯃꯥꯎ ꯃꯃꯟꯅ ꯇꯥꯟꯖꯕ ꯄꯩꯁꯥ ꯉꯥꯛꯇꯅꯤꯗꯣ
ꯃꯥꯅꯤꯅꯦ ꯃꯔꯨꯞꯀꯤꯗꯤ ꯂꯧ ꯏꯁꯤꯡꯗꯤ ꯄꯥꯟꯕ ꯍꯧꯗ꯭ꯔꯤꯕ ꯀꯃꯥꯏꯅ ꯇꯧ ꯑꯣ ꯃꯔꯨꯞ ꯂꯧ ꯎꯗꯤꯦ ꯍꯥꯏꯀꯣ ꯍꯟꯗꯛꯇꯤ
ꯃꯥꯅꯦ ꯃꯥꯅꯦ ꯎꯈꯤꯗ꯭ꯔꯦ ꯎꯈꯤꯗ꯭ꯔꯦ ꯃꯤꯉꯣꯟꯗ ꯂꯣꯏꯅ ꯁꯟꯗꯣꯛꯈ꯭ꯔꯦ
ꯎꯝ ꯃꯔꯨꯞꯀꯤꯗꯨꯕꯨ ꯆꯥꯕ ꯊꯛꯄꯗꯤ ꯑꯗꯨꯝ ꯀꯣꯟꯅꯕ ꯅꯠꯇ꯭ꯔꯣ ꯀꯃꯥꯏꯅ ꯇꯧꯒꯦ
ꯆꯥꯕ ꯊꯛꯄꯁꯦ ꯃꯔꯨ ꯀꯣꯟꯅꯩ ꯀꯣꯟꯅꯗꯦ ꯍꯥꯏꯕꯗꯤ ꯌꯥꯗꯦ ꯑꯗꯨꯕꯨ ꯑꯗꯨꯝ ꯈꯔ ꯃꯈꯩꯗꯤ ꯆꯌꯦꯟ ꯈꯔ ꯌꯥꯎꯗ꯭ꯔꯕꯗꯤ ꯌꯥꯗꯕꯅꯤꯅ ꯆꯦꯌꯦꯟꯗꯤ ꯈꯔ ꯂꯧꯔꯦ ꯇꯣꯉꯥꯟꯅ
ꯑꯣꯏꯗ ꯁꯥ ꯑꯐꯕ ꯑ ꯆꯥꯕꯁꯨ ꯍꯦꯛ ꯅꯨꯡꯉꯥꯏꯇꯕꯅꯤ ꯌꯥꯜꯂꯒ ꯆꯥꯕꯅ ꯍꯦꯟꯅ ꯍꯥꯎꯕꯅꯤꯅ ꯃꯔꯛ
ꯎꯝ ꯍꯥꯎꯕꯒꯤꯗꯤ ꯃꯔꯨꯕ ꯍꯥꯎꯕ ꯑꯗꯣ ꯍꯌꯦꯡ ꯀꯣꯂꯦꯖꯇꯣꯔꯣꯜ ꯍꯥꯏꯕ ꯑꯃ ꯀꯩ ꯑꯃ ꯂꯩꯕꯅꯤꯅ ꯈꯔꯁꯨ ꯆꯦꯛꯉꯟ ꯈꯔꯁꯨꯦ ꯒ꯭ꯌꯥꯟꯗꯕ ꯌꯥꯗꯕ ꯇꯧꯔꯤꯁꯦ
ꯎꯝ ꯆꯨꯝꯃꯤꯅꯤ ꯑꯗꯨꯁꯨ
ꯑꯩꯁꯨ ꯃꯔꯨꯞ ꯈꯣꯏꯗꯅ ꯑꯃꯨꯛꯇꯪ ꯆꯠꯂꯛꯦ ꯀꯩ ꯇꯧꯕꯁꯦ ꯍꯦꯛꯇ ꯁꯪꯗꯕ ꯑꯩꯁꯦ ꯍꯥꯏꯒꯠꯂꯛꯄꯗꯤ ꯍꯥꯏꯒꯠꯂꯛꯏꯕꯅꯤ ꯑꯗꯨ ꯃꯔꯨꯞ ꯈꯣꯏꯗ ꯍꯥꯏꯖꯤꯜꯂꯛꯀꯦ ꯇꯧꯕꯁꯦ ꯇꯥꯟꯅ ꯃꯩ ꯆꯥ ꯆꯥꯗ꯭ꯔꯦ ꯃꯔꯨꯞ ꯃꯊꯪ ꯂꯥꯛꯄꯗꯗꯤ ꯃꯔꯨꯞ ꯈꯣꯏꯗ ꯁꯣꯏꯗꯅ ꯆꯪꯂꯛꯀꯦ
ꯍꯣꯏ ꯍꯣꯏ ꯍꯩꯖꯤꯜꯂꯛꯑꯣ ꯃꯔꯣꯛ ꯎꯅꯗ꯭ꯔꯁꯨ ꯀꯨꯏꯔꯦ ꯃꯊꯪ ꯂꯥꯛꯉꯩꯗ ꯁꯨꯡꯣꯏ ꯁꯣꯏꯗꯅ ꯑꯍꯧꯕ ꯑꯃ ꯆꯥꯃꯤꯟꯅꯁꯦ
ꯌꯥꯏꯌꯦꯦ ꯌꯥꯏꯌꯦꯦ ꯃꯔꯨꯞ ꯃꯔꯨꯞꯅ ꯊꯣꯡꯕ ꯌꯦꯟꯗꯣ ꯆꯥꯈꯤꯗꯕ ꯀꯨꯏꯔꯦꯗ
ꯎꯝ ꯆꯁꯤ ꯆꯥꯁꯤ ꯍꯟꯗꯛꯇꯤ ꯁꯨꯡꯁꯣꯏ ꯁꯣꯏꯗꯅ ꯆꯥꯔꯁꯤ ꯃꯔꯨꯞ
ꯃꯔꯨꯞꯅ ꯆꯥꯁꯤ ꯆꯥꯁꯤ ꯍꯥꯏꯔꯒ ꯍꯦꯛ ꯀꯁꯦꯥꯈꯤꯗꯦ ꯇꯧꯔꯤꯁꯦ
ꯃꯇꯝꯗꯨꯗꯗꯤ ꯁꯪꯅꯗꯅ ꯇꯧ ꯁꯪꯅꯗꯧꯗꯅ ꯇꯧꯔꯤꯃꯤꯅꯤ
ꯑ ꯐꯔꯦ ꯐꯔꯦ ꯑꯣꯏꯔꯣ ꯐꯥꯀꯤ ꯇꯕꯨꯅꯤꯗꯥ ꯍꯟꯗꯛꯇꯤ ꯍꯟꯗꯛ ꯂꯥꯛ ꯑꯗꯨꯗꯗꯤ ꯁꯣꯏꯗꯅ ꯆꯥꯁꯤꯀꯣ
ꯆꯁꯦ ꯆꯁꯦ
ꯃꯔꯨꯞ ꯑ ꯃꯔꯨꯞ ꯄꯨ ꯀꯔꯤ ꯀꯔꯤ ꯍꯣꯠꯅꯕꯤꯔꯤꯒꯦ ꯍꯧꯖꯤꯛꯀꯥꯟꯕꯨ ꯄꯩꯁꯥ ꯊꯣꯛꯄ ꯌꯥꯕ
ꯍꯧꯖꯤꯛꯀꯥꯟꯗꯤ ꯄꯩꯁꯥ ꯊꯣꯛꯄ ꯌꯥꯕꯗ ꯃꯔꯨꯞ ꯀꯩꯁꯨ ꯊꯣꯏꯗꯣꯛꯄ ꯇꯧꯗ꯭ꯔꯦꯗ ꯑꯗꯨꯝ ꯅꯣꯡꯃꯒꯤ ꯁꯣꯏꯗꯅꯕ ꯑꯗꯨꯝ ꯊꯥꯖꯤꯔꯛꯑ ꯍꯥꯏꯒꯗ꯭ꯔꯥ ꯀꯔꯤ ꯍꯥꯏꯒꯗ꯭ꯔꯥ ꯆꯠꯂꯤ ꯈꯔ ꯈꯔ
ꯑꯣ ꯐꯩ ꯐꯩ ꯃꯔꯨꯞ ꯑꯁ ꯃꯔꯨꯞ ꯀꯣꯏꯒꯤꯗꯤ ꯏꯃꯥ ꯄꯥꯕꯨꯡ ꯂꯝ ꯈꯔꯁꯨ ꯊꯝꯕꯤꯔꯝꯕꯅꯤꯅ ꯈꯔ ꯃꯈꯩ ꯐꯔꯝꯒꯅꯤꯗꯣ ꯃꯔꯨꯞ
ꯀꯥꯏꯗꯣꯏꯅꯣꯗ ꯃꯔꯨꯞ ꯂꯣꯏꯈ꯭ꯔꯦ ꯂꯝ ꯀꯩ ꯂꯝ ꯇꯨꯒ
ꯀꯔꯤ ꯇꯧꯔꯒꯦꯅꯦ ꯃꯔꯨꯞ ꯍꯥꯏ ꯑꯁꯤꯕ
ꯑ ꯀꯩꯁꯨꯕꯨꯗꯤ ꯇꯧꯗꯦꯗ ꯁꯨꯝ ꯑꯅꯥ ꯑꯌꯦꯛ ꯌꯧꯔꯛꯄꯗꯨꯗ ꯂꯣꯏꯈꯤꯕꯅꯤ ꯃꯔꯨꯞ
ꯏꯍꯦ ꯏꯍꯦ ꯑꯦ ꯑꯩꯈꯣꯏꯗꯤ ꯇꯧꯍꯧꯗ꯭ꯔꯦꯅ ꯃꯔꯨꯞ ꯂꯝꯁꯤ ꯌꯥꯔꯤꯈꯩ ꯊꯥꯗꯣꯛ ꯇꯕꯅ ꯐꯩꯀꯣ ꯍꯧꯖꯤꯛ ꯂꯝꯒꯤ ꯃꯃꯜꯁꯤꯅ ꯖꯔ ꯖꯔ ꯖꯔ ꯍꯦꯟꯒꯠꯂꯛꯄꯅꯦ ꯈꯔ ꯂꯩꯔꯒ ꯂꯝ ꯂꯩꯕ ꯀꯥꯁꯦ ꯉꯝꯃꯔꯣꯏ ꯗꯨꯅꯤ ꯃꯔꯨꯞ
ꯃꯥꯅꯦ ꯃꯥꯅꯦ ꯃꯤꯁꯤꯡ ꯍꯦꯟꯒꯠꯂꯛꯄꯅꯤꯅ ꯂꯝꯁꯨ ꯍꯦꯟꯒꯠꯂꯛꯄ ꯅꯠꯇꯦꯗꯣ
ꯎꯝ ꯃꯥꯅꯤ ꯃꯥꯅꯤ ꯏꯁꯩꯁꯥꯒꯤꯗꯤ ꯂꯨꯅ ꯅꯣꯡꯃ ꯅꯣꯡꯃ ꯌꯥꯎꯁꯜꯂꯛꯇꯦ ꯑꯩꯈꯣꯏꯅ ꯁꯦꯟ ꯊꯣꯛꯄꯗꯅ ꯋꯥꯁꯤꯜꯂꯛꯏ
ꯃꯔꯨꯞ ꯍꯧꯖꯤꯛꯀꯥꯟꯗꯤ ꯂꯝ ꯊꯝꯒꯦꯔꯥ ꯁꯅꯥ ꯊꯝꯕ꯭ꯔꯥ ꯑꯃ ꯊꯝꯖꯤꯜꯍꯧꯕꯅꯤꯅ ꯕꯦꯁ ꯇꯥꯔꯕꯅꯤ
ꯃꯥꯅꯤ ꯃꯥꯅꯤ ꯈꯅꯒꯗꯪꯁꯤꯗꯤ ꯍꯧꯖꯤꯛ ꯑꯁ ꯍꯥꯏꯗꯅ ꯀꯥꯟꯅꯗꯦ ꯃꯈꯣꯏꯒꯤ ꯃꯃꯜꯁꯤꯗꯤ
ꯑꯗꯨꯅꯤ
ꯑꯗꯨ ꯃꯔꯨ ꯍꯧꯖꯤꯛꯀꯥꯟ ꯕ꯭ꯂꯣꯀꯦꯠ ꯇꯧꯋꯦꯅ ꯍꯥꯏꯕꯁꯤꯅ ꯃꯔꯝ ꯑꯣꯏꯔꯒ ꯄꯣꯠ ꯆꯩꯁꯦ ꯌꯥꯝꯅ ꯍꯦꯟꯒꯠꯂꯕ ꯃꯥꯜꯂꯦꯅꯤ
ꯑꯧ ꯃꯔꯨꯞ ꯆꯨꯝꯃꯦ ꯈꯔꯗꯤ ꯍꯦꯟꯒꯠꯂꯦ ꯃꯔꯨꯞ ꯄꯩꯁꯥ ꯃꯃꯜꯁꯦ
ꯑꯣ ꯑꯩꯁꯨ ꯀꯩꯅꯣ ꯍꯥꯔ ꯈꯔ ꯂꯩꯒꯦꯅ ꯆꯠꯂꯨꯕꯅꯦ ꯑꯩꯈꯣꯏꯒꯤ ꯌꯨꯝꯗ ꯊꯥꯕ ꯃꯅꯥ ꯃꯁꯤꯡꯗꯣ ꯈꯔ ꯆꯥꯏꯕꯤꯒꯦꯅ ꯑꯗꯨꯗꯣ ꯃꯃꯜꯁꯦ ꯌꯥꯝꯅ ꯀꯥꯈꯠꯂꯝꯕꯗ ꯐꯅ ꯀꯨꯏꯅꯁꯨ ꯉꯥꯡꯅꯔꯨꯔꯦ ꯇꯧꯔꯤꯁꯦ ꯗꯨꯀꯥꯟ ꯃꯄꯨꯗꯨꯒ
ꯑꯣ ꯃꯔꯨꯞ ꯑꯩꯕꯨ ꯍꯥꯏꯌꯨ ꯍꯥꯏꯔꯒꯗꯤ ꯌꯨꯝꯗ ꯊꯥꯕꯒꯤ ꯑꯣꯏꯔꯒꯗꯤ ꯍꯥꯔ ꯅꯠꯇꯕꯤꯗ ꯑꯩꯈꯣꯏꯒꯤ ꯃꯅꯥ ꯃꯁꯤꯡ ꯈꯔ ꯀꯠꯄ ꯌꯥꯔ ꯀꯅ ꯑꯗꯨꯅ ꯑꯣꯏꯅ ꯇꯧꯗꯦ ꯃꯔꯨꯞ ꯑꯣꯔꯒꯥꯅꯤꯛ ꯑꯣꯏꯅ ꯇꯧꯗꯦ
ꯑꯣ ꯑꯗꯨꯁꯨ ꯐꯕ꯭ꯔꯣ ꯃꯔꯨꯞ
ꯐꯕꯅꯤꯗ ꯍꯥꯔ ꯇꯧꯔꯒ ꯑꯃꯨꯛ ꯍꯛꯆꯥꯡ ꯁꯣꯛꯅꯕꯅꯤ
ꯏꯍꯦ ꯏꯍꯦ ꯑꯗꯨ ꯐꯕꯖꯥꯅꯤ ꯑꯩꯁꯨ ꯍꯥꯏꯗꯤ ꯍꯥꯏꯕ ꯌꯨꯝꯒꯤ ꯃꯤꯅ ꯁꯟꯊꯤ ꯑꯣꯏꯅ ꯆꯥꯏꯁꯤ ꯈꯣꯠꯁꯤꯅ ꯑꯩꯅ ꯍꯦꯛ ꯈꯔ ꯍꯦꯟꯅ ꯐꯍꯟꯅꯤꯡꯕ ꯑꯗꯨ ꯑꯣꯏꯗꯅ ꯍꯥꯔ ꯈꯔꯗꯤ ꯂꯧꯁꯜꯂꯨꯔꯦ ꯇꯧꯔꯤꯁꯦ
ꯑꯦ ꯃꯔꯨꯞ ꯌꯥꯔꯤꯈꯩ ꯍꯥꯔ ꯆꯥꯔꯅꯨ ꯁꯟꯊꯤꯒꯨꯝꯕ ꯀꯔꯤꯒꯨꯝꯕ ꯑꯗꯨ ꯑꯣꯏꯅ ꯆꯥꯏꯌꯨ
ꯑꯣ ꯃꯊꯪꯗꯒꯤꯗꯤ ꯃꯔꯨꯞꯅ ꯍꯥꯏꯕꯗꯣ ꯇꯧꯕ ꯇꯥꯔꯦꯗꯅ
ꯍꯣꯏ ꯍꯣꯏ ꯑꯗꯨꯅ ꯈ꯭ꯋꯥꯏ ꯐꯔꯕꯅꯤ ꯃꯅꯥ ꯃꯁꯤꯡ ꯐꯠꯇ꯭ꯔꯒꯁꯨ ꯑꯩ ꯂꯅ ꯍꯦꯟꯅ ꯍꯥꯎꯗꯣꯏꯅꯤ ꯍꯛꯆꯥꯡ ꯐꯗꯣꯏꯅꯤ
ꯑꯣ ꯑꯣ ꯐꯔꯦ ꯐꯔꯦ ꯃꯔꯨꯞ ꯑꯗꯨꯗꯤ ꯃꯔꯨꯞ ꯑꯩꯍꯥꯛꯁꯨ ꯊꯕꯛ ꯑꯃꯈꯛ ꯆꯠꯂꯨꯈꯤꯒꯦ ꯑꯗꯣ ꯃꯔꯨꯞ ꯃꯊꯪ ꯃꯔꯨꯞ ꯂꯥꯛꯀꯅꯤ ꯍꯥꯏꯕꯗꯣ ꯂꯥꯛꯑꯗꯤ ꯁꯣꯏꯗꯅ ꯆꯪꯕꯤꯔꯛꯎꯀꯣ ꯁꯣꯝꯗ
ꯐꯔꯦ ꯐꯔꯦ ꯃꯔꯨꯞ ꯑꯗꯨ ꯊꯝꯃꯒꯦ ꯃꯔꯨꯞ
ꯍꯣꯏ ꯃꯔꯨꯞ